ꯗꯧ ꯍꯥꯎ ꯆꯥꯛ ꯆꯔꯕꯣ ꯑꯦꯁ ꯍꯥꯎ ꯇꯥꯏꯌꯦ
ꯇꯥꯕ꯭ꯔꯣ
ꯍꯣꯏ ꯇꯥꯏ
ꯆꯥꯔꯦ ꯅꯪꯗꯤ
ꯆꯥꯔꯦ ꯑꯩꯒꯤ ꯍꯦꯟꯖꯥꯡꯗꯣ ꯉꯔꯥꯡꯒꯤ ꯉꯖꯥꯡ ꯑꯥ ꯏꯔꯣꯟꯕꯥꯒ ꯁꯧꯒ꯭ꯔꯤꯒ ꯆꯝꯊꯣꯡ ꯑꯃꯥ ꯂꯩꯅꯤꯕꯀꯣ
ꯎꯝ
ꯑꯗꯣ ꯂꯣꯏ ꯏꯔꯣꯟꯕꯥꯁꯨ ꯄꯨꯝꯃꯦ ꯍꯦꯟꯖꯥꯡꯁꯨ ꯄꯨꯝꯃꯦ ꯆꯥꯛ ꯆꯥꯒꯦꯅ ꯂꯣꯏ ꯄ꯭ꯂꯦꯠꯇ ꯆꯥꯛꯂꯣꯏ ꯂꯧꯊꯣꯛꯔꯀꯥꯟꯗ ꯃꯅꯥꯝꯗꯣ ꯊꯣꯛꯄꯒꯤ ꯑꯃꯨꯛꯀ ꯙꯥꯜ ꯀꯨꯀꯔꯗ ꯀꯥꯝꯔꯒ ꯑꯃꯨꯛꯀ ꯆꯥꯏ ꯅꯪꯗꯤ ꯀꯩ
ꯑꯩꯁꯨ ꯑꯩꯖꯨ ꯁꯧꯒ꯭ꯔꯤ ꯊꯣꯡꯕ ꯆꯥꯏ
ꯕꯣꯜ ꯌꯦꯡ ꯌꯦꯡꯕ꯭ꯔꯣ
ꯌꯦꯡꯉꯤꯅꯦ
ꯃꯦꯁꯤ ꯑꯃꯨꯛꯀ ꯒꯣꯜ ꯆꯟꯕ꯭ꯔ ꯃꯌꯥ
ꯇꯜꯂꯦꯅꯦ ꯍꯣꯏ
ꯑꯩꯕꯨꯗꯤ ꯃꯤꯁꯤꯒꯤꯗꯤ ꯌꯦꯡꯗꯦ ꯃꯤꯁꯤ ꯐꯥꯔꯁ ꯍꯥꯞꯇꯗꯤ ꯁꯅꯥꯗꯦꯅ
ꯐꯔꯁ ꯍꯥꯞꯗꯤ ꯁꯅꯥꯗꯦ ꯎꯝ
ꯒꯣꯜ ꯀ꯭ꯌꯥ ꯆꯟꯕ꯭ꯔꯥ
ꯃꯤ ꯃꯤꯁꯤꯗꯤ ꯑꯃꯈꯛꯇꯅꯦ ꯉꯁꯤ ꯊ꯭ꯔꯤ ꯕꯥꯏ ꯋꯥꯟ ꯊ꯭ꯔꯤ ꯚꯔꯁꯦꯁ ꯋꯟ
ꯑꯣꯡ
ꯉꯁꯥꯏꯗꯣ ꯑꯣꯄꯣꯅꯦꯟ ꯇꯤꯝꯗꯨꯅ ꯃꯣꯏ ꯑꯥꯔꯖꯦꯟꯇꯤꯅꯥ ꯇꯤꯝꯗ ꯃꯃꯥꯏꯗ ꯀꯥꯎꯕꯒꯤꯀꯣ ꯗꯤꯕꯣꯛꯁꯗ ꯃꯃꯥꯏꯗ ꯀꯥꯎꯕꯒꯤ ꯄꯦꯅꯥꯜꯇꯤ ꯃꯨꯛ ꯑꯃ ꯐꯪꯕ ꯑꯗꯨꯗ ꯏꯇꯥꯎ ꯃꯥꯔꯇꯤꯅꯦꯁꯅ ꯌꯩꯕꯗ ꯒꯣꯜ ꯕꯨꯒ ꯆꯟꯕ
ꯎꯝ ꯗꯨꯕꯨꯗꯤ ꯈꯪꯉꯦ ꯑꯩ ꯕ꯭ꯔꯦꯛꯇꯒꯤꯗꯤ ꯌꯦꯡꯗ꯭ꯔꯦ ꯃꯤꯁꯤ ꯂꯥꯛꯄ ꯃꯇꯝꯗꯗꯤ ꯑꯈꯣꯏ ꯑꯈꯣꯏꯒꯤ ꯇꯤꯝꯁꯤꯗꯤ ꯗ꯭ꯔꯣ ꯑꯃꯨꯛꯀ ꯊꯥꯔꯦꯅꯦ ꯉꯁꯤ
ꯀꯔꯤ
ꯑꯩꯈꯣꯏꯒꯤ ꯇꯤꯝ ꯁꯤ ꯃꯦꯁ ꯑꯔꯖꯦꯟꯇꯤꯅ ꯁꯟꯅꯕ ꯃꯃꯥꯡꯗ ꯁꯅꯈꯤꯕꯗꯣ ꯅꯪ ꯌꯦꯡꯗꯕ꯭ꯔꯣ
ꯌꯦꯡꯉꯦ ꯌꯦꯡꯉꯦ ꯗ꯭ꯔꯣ ꯆꯠꯂꯤꯅ ꯑꯗꯨꯗꯤ
ꯎꯝ ꯑꯈꯣꯏꯒꯤꯗꯤ ꯗ꯭ꯔꯣ ꯆꯪꯈ꯭ꯔꯦ
ꯑꯗꯣ ꯅꯦꯛꯁ ꯅꯦꯛꯁ ꯔꯥꯎꯟꯗ ꯅꯦꯛꯁ ꯔꯥꯎꯟꯗ ꯑꯃꯨꯛꯀ ꯁꯥꯟꯅꯕ ꯐꯪꯒꯗ꯭ꯔꯣ
ꯍꯣꯏ ꯔꯥꯎꯟ ꯑꯣꯐ ꯊꯥꯔꯇꯤ ꯇꯨꯕꯨꯗꯤ ꯆꯠꯈ꯭ꯔꯦ ꯑꯗꯣ ꯐꯥꯔꯁ ꯒ꯭ꯔꯨꯞꯇ ꯐꯥꯔꯁ ꯂꯩꯕꯁꯤꯡꯅ ꯑꯗꯨꯝ ꯀꯅꯥ ꯀꯅꯥꯕꯨ ꯔꯥꯎꯟ ꯑꯣꯐ ꯊꯥꯔꯇꯤ ꯁꯤꯛꯁꯇ ꯀꯅꯥ ꯀꯅꯥ ꯊꯦꯡꯅꯒꯗ꯭ꯔꯥꯅ ꯁꯦꯂꯦꯛ ꯇꯧꯕꯅꯦ ꯃꯤꯗꯤ ꯑꯗꯨꯕꯨꯗꯤ ꯀꯣ
ꯎꯝ
ꯃꯦꯁꯤ ꯍꯣꯏ ꯇꯥꯟꯁ ꯌꯥꯎꯔꯦ ꯃꯦꯁꯤ ꯑꯃꯨꯛꯀ ꯂꯧꯒꯗ꯭ꯔꯥ ꯈꯪꯗ꯭ꯔꯦ ꯃꯦꯁꯤꯒꯤ ꯑꯣꯄꯨꯅꯦꯟ
ꯎꯝ
ꯅꯦꯝꯕ ꯈꯇ ꯇꯧꯅꯦꯕ ꯔꯥꯎꯟ ꯑꯣꯐ ꯊꯥꯔ ꯔꯥꯎꯟ ꯑꯣꯐ ꯊꯥꯔꯇꯤꯇꯨꯗꯁꯨ ꯀꯦꯞ ꯕꯔꯗꯦꯒ ꯇꯥꯎꯅꯦꯕ ꯀꯦꯞ ꯕꯔꯗꯦ ꯐꯥꯔꯁ ꯋꯥꯔꯜ ꯀꯞ ꯗꯤꯕꯨꯠ ꯂꯩꯕꯗꯣ ꯅꯍꯥꯟ ꯁ꯭ꯄꯦꯟ ꯗ꯭ꯔꯣ
ꯎꯝ ꯎꯝ ꯈꯪꯉꯦ ꯈꯪꯉꯦ
ꯑꯗꯨꯒ ꯑꯃꯨꯛꯀ ꯁꯅꯥꯗꯣꯏꯅꯦ ꯃꯣꯏꯗꯤ ꯆꯥꯟꯁ ꯌꯥꯝ ꯂꯩꯔꯦ
ꯑꯗꯨ ꯂꯣꯏꯔꯒ ꯑꯗꯨ ꯑꯗꯨ ꯂꯣꯏꯔ ꯇꯥꯕ꯭ꯔꯣ ꯑꯗꯨ ꯂꯣꯏꯔꯗꯤ ꯗꯥꯏꯔꯦꯛ ꯅꯣꯛ ꯑꯥꯎꯠ ꯆꯠ ꯆ ꯑꯗꯨ ꯂꯩꯣꯏꯔꯗꯤ ꯗꯥꯏꯔꯦꯛ ꯁꯦꯃꯤ ꯐꯥꯏꯅꯦꯜꯒꯨꯝꯕ ꯀ꯭ꯋꯥꯇꯔ ꯐꯥꯏꯅꯦꯜꯒꯨꯝꯕ ꯀꯥꯒꯗ꯭ꯔꯥ
ꯅꯠꯇꯦ ꯔꯥꯎꯟ ꯑꯣꯐ ꯊꯥꯔꯇꯤ ꯇꯨ ꯌꯥꯎꯔꯗꯤꯀꯣ ꯔꯥꯎꯟ ꯑꯣꯐ ꯊꯥꯔꯇꯤ ꯇꯨꯗ ꯑꯃꯨꯛꯀ ꯉꯥꯝꯔꯗꯤꯀꯣ
ꯑꯩꯅ ꯍꯥꯏꯗꯤ ꯅꯣꯛ ꯑꯥꯎꯠ ꯇꯧꯒꯗꯕꯗꯣ
ꯍꯣꯏ ꯅꯣꯛ ꯑꯥꯎꯠ ꯇꯧꯒꯗꯕꯗꯣ ꯑꯩ ꯍꯥꯏꯒꯦꯕ ꯅꯪ ꯅꯣꯛ ꯀꯥꯎꯠꯁꯦ ꯑꯅꯤ ꯑꯅꯤ ꯊꯣꯅꯤꯕꯀꯣ ꯔꯥꯎꯟ ꯑꯣꯐ ꯊꯔꯇꯤ ꯇꯨꯒ ꯁꯤꯛꯁꯇꯤꯟꯒ ꯇꯧꯅꯦ
ꯎꯝ
ꯁꯤꯛꯁꯇꯤꯟꯗꯁꯨ ꯅꯪ ꯁꯤꯔꯗꯤ ꯑꯃꯨꯛꯀ ꯆꯠꯇꯣꯏꯕ ꯊꯥꯔꯇꯤ ꯇꯨꯗꯁꯨ ꯁꯤꯔꯗꯤ ꯆꯠꯀꯗꯕ
ꯎꯝ
ꯆꯠꯂꯦꯗ ꯊꯥꯔꯇꯤ ꯇꯨꯗꯣ ꯑꯥ ꯅꯣꯛ ꯑꯥꯎꯠ ꯁ꯭ꯇꯦꯖ ꯑꯗꯨꯝ ꯍꯥꯏꯌꯦꯗ ꯍꯧꯖꯤꯛ ꯁꯅꯥꯕꯗꯤ ꯒ꯭ꯔꯨꯞ ꯁ꯭ꯇꯦꯖꯅꯤꯗꯅ
ꯎꯝ
ꯇꯨꯗꯗꯤ ꯊꯔꯇꯤ ꯇꯨꯗꯒꯤ ꯊꯔꯇꯤ ꯇꯨꯗꯒꯤ ꯁꯤꯛꯁꯇꯤꯟ ꯇꯤꯝ ꯑꯃꯨꯛ ꯂꯧꯅꯦꯕ
ꯎꯝ
ꯇꯤꯝ ꯁꯤꯛꯁꯇꯤꯟ ꯑꯃꯨꯛ ꯂꯧꯔꯒ ꯔꯥꯎꯟ ꯑꯣꯞ ꯁꯤꯛꯁꯇꯤꯟꯗ ꯐꯖꯟꯅ ꯅꯩꯈꯥꯏꯔꯒ ꯏꯠ ꯇꯔꯦꯠ ꯑꯃꯨꯛꯀ ꯂꯧꯗꯣꯏꯅꯦꯕ ꯀꯣ ꯔꯥꯎꯟ ꯑꯣꯐ ꯁꯤꯛꯁꯇꯤꯟꯗ ꯑꯦꯠ
ꯎꯝ
ꯑꯦꯠ ꯂꯧꯔꯒ ꯃꯨꯛꯀ ꯀ꯭ꯋꯥꯇꯔ ꯐꯥꯏꯅꯦꯜꯗ ꯃꯔꯤ ꯂꯧꯗꯣꯏꯕ ꯑꯗꯨꯒ ꯁꯤꯃꯤ ꯐꯥꯏꯅꯦꯜꯗ
ꯁꯤꯃꯤ ꯐꯥꯏꯅꯦꯜꯗ ꯃꯔꯤꯅꯦ
ꯍꯣꯏ ꯀ꯭ꯋꯥꯇꯔ ꯐꯅꯦꯜꯗ ꯃꯔꯤ ꯑꯗꯨꯒ ꯁꯤꯃꯤ ꯐꯩꯅꯦꯜꯗ ꯑꯅꯤ ꯅꯠꯇꯦ
ꯀ꯭ꯋꯥꯇꯛ ꯀ꯭ꯋꯥꯇꯔ ꯐꯥꯏꯅꯦꯜꯗ ꯀ꯭ꯋꯥꯇꯔ ꯐꯥꯏꯅꯦꯜꯗꯤ ꯑꯦꯠ ꯂꯧꯒꯅꯦꯕꯀꯣ
ꯑꯥ
ꯑꯗꯨꯒ ꯁꯤꯃꯤ ꯐꯅꯦꯜꯗꯤ ꯃꯔꯤ ꯐꯥꯏꯅꯦꯜꯗꯅ ꯑꯅꯤ ꯇꯧꯕꯗꯣ
ꯆꯨꯝꯃꯦ ꯆꯨꯝꯃꯦ ꯆꯨꯝꯃꯦ ꯅꯪ ꯌꯥꯝ ꯍꯩꯕ ꯃꯥꯜꯂꯦꯅꯦ
ꯃꯣꯏ ꯌꯥꯝ ꯑꯩꯁꯨ ꯐꯖꯟꯅ ꯌꯦꯡꯉꯦꯅꯦ ꯗ꯭ꯔꯦꯖ ꯌꯥꯝ ꯂꯩꯅꯦ
ꯈꯪꯗ꯭ꯔꯦꯗ ꯕꯣꯜ ꯀꯣꯆꯤꯡ ꯑꯃꯨꯛꯀ ꯆꯠꯁꯤꯔ ꯍꯥꯏꯅ ꯈꯜꯂꯤꯅꯦ
ꯕꯣꯜ ꯁꯥꯅꯕ
ꯁꯅꯥꯕ ꯀꯣꯆꯤꯡꯃꯛꯀ ꯆꯠꯁꯤꯔꯥ ꯍꯥꯏꯅ ꯈꯜꯂꯤꯕꯅꯦ
ꯆꯠꯄ ꯌꯥꯏ ꯑꯈꯣꯏ ꯍꯧꯖꯤꯛ ꯄ꯭ꯂꯦꯌ꯭ꯔꯒꯤꯗꯤ ꯑꯈꯣꯏꯗꯤ ꯌꯥꯗ꯭ꯔꯦ ꯑꯈꯣꯏꯒꯤ ꯑꯦꯠꯁꯅꯀꯣ ꯑꯗꯨꯒ ꯖ ꯒꯨꯝꯕ ꯇꯧꯒꯦꯅ ꯆꯠꯂꯗꯤ ꯇ꯭ꯔꯦꯟꯅꯤꯡ ꯆꯠꯄ ꯌꯥꯏ ꯖꯍꯥꯖꯁꯨ ꯄꯩꯁꯥ ꯌꯥꯝ ꯐꯪ ꯐꯪꯕꯅꯦ
ꯑ ꯑꯈꯣꯏ ꯑꯈꯣꯏꯅ ꯆꯟꯕ ꯉꯝꯗ꯭ꯔꯁꯨ ꯑꯦꯁꯤꯁꯇꯤ ꯀ ꯑꯦꯁꯤꯁ ꯈꯛꯇꯗꯤ ꯇꯧꯔꯝꯕ ꯌꯥꯏꯗꯅ
ꯀꯥꯅ ꯈꯪꯒꯅꯤ ꯄꯦꯅꯥꯜꯇꯤꯒꯨꯝꯕ ꯄꯦꯅꯥꯜꯇꯤꯒꯨꯝꯕ ꯂꯥꯛ ꯀꯥꯟꯗ ꯆꯥꯟꯁ ꯑꯃꯒ ꯐꯪꯉꯗꯤ ꯑꯃꯨꯛ ꯆꯟꯕ ꯌꯥꯅꯦꯕ
ꯅꯠꯇ꯭ꯔꯣ
ꯎꯝ ꯆꯨꯝꯃꯦ ꯑꯈꯣꯏꯗꯤ ꯎꯝ ꯁꯧꯒ꯭ꯔꯤ ꯁꯧꯒ꯭ꯔꯤ ꯊꯣꯡꯒ ꯑꯗꯨꯝ ꯆꯥꯕ ꯉꯥꯛꯇꯅꯤꯅꯦ
ꯏꯟꯖꯥꯡ ꯑꯍꯥꯎꯕꯁꯨ ꯂꯩꯕ ꯉꯝꯗꯦ ꯂꯥꯏꯔꯤꯛꯁꯨ ꯍꯩꯇꯦ ꯁꯛꯁꯨ ꯊꯤꯌꯦ ꯑꯩꯗꯤ ꯄꯔꯐꯤꯝꯅ ꯍꯤꯡꯕꯅꯦ
ꯁꯛꯗꯤ ꯑꯩꯉꯣꯟꯗꯒꯤꯗꯤ ꯈꯔ ꯐꯩꯗ ꯅꯪꯅ ꯁꯛ ꯐꯖꯕ ꯅꯣꯏ ꯁꯛ ꯐꯖꯕ ꯅꯣꯏꯕꯨ ꯀꯩꯗꯧꯋꯤ ꯀꯩꯗꯧꯕꯩ ꯋꯥꯗꯣꯏꯅꯣꯅꯦ ꯅꯁꯛꯀꯤ ꯅꯔꯜꯗꯨ ꯅꯔꯜꯗꯨꯅ ꯍꯤꯡꯕ ꯌꯥꯏꯅꯦ ꯀꯩꯅꯣ
ꯁꯛꯀꯤ ꯋꯥꯇꯣꯛꯑꯗ ꯑꯩ ꯊꯤꯃꯟꯕꯒꯤ ꯏꯀꯥꯏ ꯖꯩ
ꯀꯔꯤ
ꯁꯥꯛ ꯊꯤꯃꯟꯕꯒꯤ ꯏꯀꯥꯏꯕ ꯑꯩꯗꯤ ꯅꯣꯏꯒꯨꯝꯕꯗꯗꯤ
ꯎꯝ ꯑꯩꯗꯤ
ꯅꯣꯏꯗꯤ ꯀꯣꯔꯤꯌꯥ ꯍꯤꯔꯣꯒ ꯃꯥꯟ ꯃꯥꯜꯂꯨꯔꯦꯅꯦ
ꯑꯦ ꯃꯥꯟꯗꯦ ꯕꯥꯏ ꯑꯦ ꯉꯁꯤꯁꯦ ꯄꯨꯡ ꯆꯠꯄꯁꯦ ꯌꯥꯝ ꯊꯨꯅ ꯆꯠꯂꯤꯅꯦ ꯀꯣ ꯏꯇꯥꯎ
ꯇ꯭ꯥꯔꯝ ꯇ꯭ꯥꯔ ꯑꯊꯣꯏ ꯌꯥꯎꯗꯣꯔꯦ ꯍꯣꯏ
ꯏꯅꯥꯎꯄꯤ ꯑꯃꯨꯛꯀ ꯂꯧꯕ ꯆꯠꯂꯅꯤ
ꯑꯣ ꯄꯨꯡ ꯀꯥꯌꯗ ꯆꯠꯄ
ꯉꯁꯥꯏ ꯅꯥꯏꯟ ꯄꯨꯡ ꯅꯥꯏꯟꯗꯒꯤ ꯊꯤꯟꯈ꯭ꯔꯕꯅꯦꯕꯀꯣ ꯄꯨꯡ ꯇꯔꯥꯃꯥꯊꯣꯏꯗ ꯂꯣꯏ ꯂꯣꯏꯒꯗꯕ ꯁꯤ ꯑꯁꯤ ꯀꯩꯅꯣ ꯏꯟꯖꯤꯅ꯭ꯌꯥꯔꯤꯡ ꯀꯣꯂꯦꯖꯇꯣ
ꯑꯣ ꯁꯤ ꯑꯣ
ꯑꯣ ꯑꯗꯨꯗ ꯌꯥꯁꯤꯗꯤꯀꯣ ꯑꯁ ꯐꯖꯅ ꯌꯥꯝꯃꯦ ꯇ꯭ꯔꯥꯟꯁ ꯄ꯭ꯂꯥꯟꯗꯣ
ꯃꯤ ꯌꯥꯝ
ꯑꯁ ꯈꯨꯌꯥꯝꯁꯦ ꯒꯥꯔꯤ ꯄꯥꯔꯀꯤꯡ ꯐꯥꯎ ꯂꯩꯇꯦꯅꯦ ꯃꯐꯝ ꯂꯩꯇꯅꯦ
ꯅꯥꯛꯑꯦꯗꯅ ꯑꯗꯨꯗꯤ ꯅꯪ ꯒꯥꯔꯤ ꯅꯪ ꯅꯪ ꯗ ꯅꯪꯒꯤ
ꯒꯥꯔꯤꯕꯨꯗꯤ ꯂꯩꯑꯦ ꯒꯔꯤ ꯂꯩꯑꯦ ꯊꯤꯜꯂꯒ ꯑꯃꯨꯛꯀ ꯑꯩ ꯁꯤꯗ ꯑꯃꯨꯛ ꯍꯜꯂꯛꯑꯒ ꯆꯥꯛ ꯆꯥꯕꯀꯣ ꯍꯣꯔꯦꯟ ꯑꯃꯨꯛꯀ ꯉꯍꯥꯛ ꯂꯩꯔꯒ ꯑꯃꯨꯛꯀ ꯀꯔꯤ
ꯉꯁꯤꯗꯤ ꯀꯥꯏ ꯆꯠꯇꯣꯔꯣꯕ ꯅꯪ
ꯍꯜꯂꯛꯑꯗꯤ ꯂꯥꯏꯔꯤꯛ ꯄꯥꯕ ꯍꯧꯔꯅꯤ ꯑꯃꯨꯛꯀꯥ
ꯑꯁ ꯌꯥꯏꯍꯦ ꯅꯪꯁꯦ ꯑꯁ ꯑꯗꯨ ꯑꯣꯏꯔꯗꯤ ꯅꯪ ꯅꯪꯗꯤ ꯑꯁ ꯂꯥꯏꯔꯤꯛ ꯍꯩꯕꯅꯤꯅ ꯑꯃꯨꯛ
ꯃꯊꯪ ꯃꯊꯪꯒꯤ ꯄ꯭ꯔꯤꯄꯦꯔꯦꯁꯟ ꯃꯨꯛ ꯍꯧꯗ꯭ꯔꯗꯤ ꯌꯥꯗꯦꯗꯅ
ꯎꯝ ꯑꯩꯗꯤ ꯋꯥꯜ ꯀꯥꯞ ꯍꯦꯛ ꯂꯣꯏꯔꯒ ꯍꯧꯔꯒꯦ
ꯁꯨꯃꯥꯏꯅ ꯈꯖꯤꯛ ꯈꯖꯤꯛ ꯍꯧꯗ꯭ꯔꯗꯤ ꯁꯨꯝ ꯀꯨꯏꯅ ꯊꯥꯗꯣꯛꯈꯤꯕꯗꯣ ꯈꯖꯤꯛ ꯈꯖꯤꯛ ꯑꯃꯨꯛ ꯍꯧꯗ꯭ꯔꯗꯤ ꯍꯧꯕꯗꯣ ꯌꯥꯝ ꯋꯥꯏꯕ ꯃꯇꯝ ꯌꯥꯝ ꯆꯪꯉꯦꯕ
ꯎꯝ ꯑꯗꯨꯅꯦ ꯑꯗꯨꯅꯦ ꯅꯍꯥꯟꯅ ꯇꯧꯒꯗꯕꯅꯦ ꯑꯩꯈꯣꯏꯁꯦ
ꯃꯥꯅꯦ ꯑꯁ ꯑꯩ ꯂꯥꯛ ꯑꯩ ꯁꯤꯗ ꯂꯥꯛꯄꯁꯦ ꯑꯃꯨꯛꯀ ꯌꯨꯝꯗ ꯍꯜꯂꯛꯄꯗꯣ ꯊꯥ ꯑꯃ ꯍꯦꯜꯂꯦꯕꯀꯣ ꯂꯥꯏꯔꯤꯛ ꯑꯃꯐꯥꯎ ꯇꯁ ꯇꯧꯗ꯭ꯔꯤꯅꯦ ꯉꯁꯤꯐꯥꯎ ꯉꯁꯤꯒꯨꯝꯕ ꯂꯥꯛꯑꯒ
ꯀꯨꯢꯅ ꯇꯧꯕꯅꯦꯕ ꯑꯗꯨ ꯕꯨꯛꯇꯨ ꯂꯧꯊꯣꯛꯑꯗꯤ ꯇꯨꯝꯅꯤꯡꯕ ꯈꯣꯠꯄ ꯀꯩ ꯌꯥꯝ ꯇꯦꯟꯁꯟ ꯑ ꯇꯦꯟꯇꯦꯠ ꯑ ꯍꯣꯏ ꯇꯦꯟꯇꯦꯁꯟ ꯂꯥꯛꯄꯗꯣ
ꯎꯝ
ꯑꯁ ꯍꯥꯏꯅꯦ ꯑꯁ ꯍꯧꯖꯤꯛ ꯇꯧꯔꯨꯔꯁꯦꯅ ꯑꯗꯨꯝ ꯇꯧꯋꯦ ꯂꯥꯏꯔꯤꯛ ꯄꯥꯒꯦꯅ ꯇꯧꯔꯗꯤ ꯑꯃꯨꯛꯀ ꯐꯣꯟ ꯑꯩꯈꯣꯏ ꯃꯔꯨꯞꯁꯤꯡꯅ ꯒꯦꯝꯁ ꯁꯥꯅꯁꯦꯅ ꯑꯃꯨꯛ ꯑꯃꯨꯛꯀ ꯇꯧꯔꯤꯅꯤ
ꯏꯁ ꯑꯩꯗꯤ ꯂꯥꯏꯕꯛ ꯐꯕ ꯑꯃꯔꯣꯝꯅ ꯍꯥꯏꯔꯗꯤ ꯑꯩ ꯒꯦꯝ ꯁꯥꯟꯅꯕ ꯍꯩꯇꯕꯁꯦ ꯊꯤ ꯐꯈ꯭ꯔꯖꯥꯠꯅꯤ ꯑꯩꯁꯨ ꯈꯪꯕꯨ ꯈꯪꯉꯝꯃꯗꯤ ꯒꯦꯝ ꯁꯥꯟꯅꯕꯁꯦ
ꯅꯠꯇꯦ ꯅꯪ ꯒꯦꯝ ꯒꯦꯝ ꯁꯥꯟꯅꯕ ꯍꯩꯇ꯭ꯔꯁꯨ ꯅꯪꯒꯤ ꯑꯣꯟꯂꯥꯏꯟꯒꯤ ꯇꯧꯕꯗꯨ
ꯑꯩ ꯍꯟꯗꯛ
ꯅꯪ ꯅꯊꯟꯗꯁꯨ ꯂꯩꯔꯒ ꯐꯖꯅ ꯑꯩꯈꯣꯏꯗ ꯂꯣꯠꯂꯒ ꯇꯧꯕꯗꯣ
ꯅꯠꯇꯦ ꯍꯥꯎꯁꯤ ꯒ꯭ꯔꯤꯒ꯭ꯔꯥ ꯑꯩꯁꯨ ꯍꯟꯗꯛꯇꯤ ꯂꯣꯏ ꯊꯥꯗꯣꯛꯈ꯭ꯔꯕꯅꯦ ꯍꯥꯟꯅ ꯍꯥꯟꯅꯒꯨꯝ ꯅꯠꯇꯦꯀꯣ ꯑꯩ ꯌꯥꯝ ꯍꯣꯡꯈ꯭ꯔꯕꯅꯦ ꯈꯜꯂꯨꯕꯗ ꯁꯨꯝ ꯁꯨꯝ ꯄꯨꯟꯁꯤꯁꯦ ꯍꯣꯡꯗ꯭ꯔꯗꯤ ꯌꯥꯗꯧ ꯃꯥꯟꯗꯦ ꯍꯥꯏꯅꯀꯣ ꯇꯞꯅ ꯇꯞꯅ ꯈꯣꯡꯊꯥꯡ ꯂꯧꯕ ꯍꯧꯈ꯭ꯔꯕꯅꯦ
ꯄꯥꯏꯔꯒ ꯂꯥꯛꯎꯅꯦ ꯋꯥꯔꯤ ꯁꯥꯁꯤꯅꯦ ꯉꯥꯔꯥꯡꯒꯨꯝꯅ
ꯑꯩ ꯀꯥꯏꯗꯒꯤ ꯌꯥꯝ ꯁꯥꯕ ꯃꯇꯝꯗ
ꯍꯧꯖꯤꯛ ꯁꯥꯕ꯭ꯔꯣꯅꯦ ꯑꯩꯈꯣꯏꯗꯗꯤ ꯅꯨꯡꯗꯥꯡ ꯑꯩꯈꯣꯏ ꯑꯩꯈꯣꯏ ꯂꯝꯕꯤꯗꯣ
ꯎꯝ
ꯉꯁꯤꯗꯤ ꯂꯦꯛꯇꯣꯞ ꯇꯧꯔꯅꯤꯅꯥ ꯑꯥ ꯂꯦꯛꯇꯣꯞ ꯊꯥꯗ꯭ꯔꯤꯉꯩꯗꯥ ꯑꯥ ꯀꯣꯏꯂꯥꯁ ꯃꯍꯤ ꯊꯥꯕꯗꯣ
ꯎꯝ
ꯇꯥꯕ꯭ꯔꯣ
ꯇꯥꯌꯦ ꯇꯥꯌꯦ
ꯀꯣꯏꯂꯥꯁ ꯃꯍꯤ ꯊꯥꯕꯗꯣ ꯍꯧꯖꯤꯛ ꯊꯥꯔꯦ
ꯑꯣ
ꯑꯁ ꯁꯤ ꯁꯤ ꯂꯝꯕꯤꯖꯦ ꯐꯠꯇꯕꯅꯤꯅꯥ ꯑꯩꯈꯣꯏ ꯑꯩꯒꯤ ꯔꯨꯝꯗꯀꯣ
ꯎꯝ
ꯌꯥꯝ ꯆꯪꯉꯦꯕꯀꯣ ꯍꯧꯖꯤꯛ ꯁꯤ ꯂꯝꯕꯤ ꯂꯣꯏꯔꯗꯤ ꯈꯔ ꯅꯨꯡꯉꯥꯏꯔꯅꯤ
ꯆꯠ ꯀꯩꯅꯣ ꯊꯣꯡ ꯋꯤꯟꯗꯣꯗꯨ ꯂꯣꯜꯂꯒ ꯊꯝꯃꯣ
ꯊꯝꯃꯁꯨ ꯁꯤ ꯚꯦꯟꯇꯤꯂꯦꯁꯟ ꯌꯥꯝ ꯂꯩꯗꯅ
ꯚꯦꯟꯇꯤꯂꯦꯁꯟꯕꯨꯗꯤ ꯂꯩ ꯍꯥꯏ
ꯑꯩꯗꯤ ꯑꯩꯒꯤ ꯔꯨꯝꯗꯤ ꯁꯔꯨꯛꯒ ꯅꯥꯥꯛꯄꯅꯤꯅ ꯗꯨꯝ ꯒꯔꯤ ꯆꯠꯄꯅꯤ ꯅꯀꯣ ꯑꯁ ꯍꯧꯖꯤꯛꯁꯨ ꯀ꯭ꯔꯤ ꯀꯦꯕꯥꯡꯗꯨ
ꯃꯩꯗꯤ ꯂꯥꯛꯄ꯭ꯔꯣ ꯅꯣꯏꯔꯣꯝꯗ
ꯔꯨꯝꯁꯨ ꯐꯖꯅꯅ ꯁꯦꯡꯉꯦ ꯑꯩ ꯃꯤꯠ ꯈꯨꯨꯗꯤꯡ
ꯃꯩ ꯂꯥꯛꯄ꯭ꯔꯣ ꯍꯥꯏꯕꯅꯦ
ꯃꯩꯕꯨꯗꯤ ꯂꯥꯛꯑꯦ
ꯎꯝ
ꯃꯩ ꯂꯥꯛꯇꯕ꯭ꯔꯣ ꯅꯣꯏꯗ
ꯂꯥꯛꯏꯗ ꯑꯈꯣꯏꯖꯨ
ꯍꯧꯖꯤꯛꯄꯨꯗꯤ ꯂꯥꯛꯑꯦꯗ